ꯂꯣ
ꯅꯨꯡꯉꯥꯢꯔꯤꯌꯦ
ꯀꯩꯗꯧꯔꯤꯅꯣ ꯑ ꯆꯥꯗ꯭ꯔꯤꯌꯦ
ꯑꯣ ꯑꯣ ꯑꯩꯗꯤ ꯐꯃꯨꯡ ꯁꯦꯝꯔꯤꯗ ꯐꯃꯨꯡ ꯐꯃꯨꯡ ꯁꯦꯝꯔꯒ ꯀꯣ
ꯑꯥ
ꯕ꯭ꯂꯦꯡꯀꯦꯠ ꯀꯩꯀꯥ ꯊꯨꯞꯔꯒ ꯂꯩꯑꯦ
ꯍꯣ ꯍꯧꯖꯤꯛ ꯈꯛꯇ ꯍꯧꯒꯠꯄ꯭ꯔꯣ
ꯅꯠꯇꯦ ꯉꯁꯥꯏꯗꯩ ꯍꯧꯒꯠꯂꯦ ꯑꯩꯒꯤ ꯑꯉꯥꯡꯁꯤꯡ ꯁ꯭ꯀꯨꯜ ꯆꯠꯄꯗ ꯉꯥꯏꯔꯤꯕ
ꯑꯣ ꯑꯣ
ꯑꯗꯨꯒꯤ ꯌꯨꯝꯗꯣ ꯍꯧꯖꯤꯛ ꯂꯣꯏꯁꯤꯟꯈ꯭ꯔꯕ ꯃꯣꯏ
ꯑꯣ ꯊꯕꯛ ꯌꯥꯝ ꯆꯤꯜꯂꯝꯒꯅꯤꯀꯣ ꯗꯨꯗꯤ
ꯑꯗꯨꯝ ꯌꯥꯝꯅꯗꯤ ꯆꯤꯟꯗꯦꯗ ꯑꯗꯨꯝ ꯇꯧꯅ ꯇꯧꯅ ꯑꯗꯨꯝ ꯊꯕꯛ ꯇꯧꯕ ꯌꯥꯏꯗ ꯐꯣꯟ ꯇꯧꯅ ꯇꯧꯅ ꯀꯣ
ꯍꯥꯏꯌ‌ꯦ
ꯗꯣ ꯅꯪꯗꯤ ꯀꯔꯤ ꯃꯊꯦꯜꯅꯣ ꯉꯁꯤꯗꯤ
ꯁꯧꯒ꯭ꯔꯤ
ꯑꯣ ꯍꯥꯎꯋꯤꯅꯦ ꯁꯧꯒ꯭ꯔꯤꯁꯤꯗꯤ ꯅꯪ ꯁꯧꯒ꯭ꯔꯤ ꯀꯥꯡꯁꯣꯏꯗꯣ ꯀꯃꯥꯏꯅ ꯊꯣꯡꯒꯦ
ꯑꯩꯅ ꯊꯣ ꯑꯩꯅ ꯁꯧꯒ꯭ꯔꯩ ꯊꯣꯡꯕꯗꯤ ꯆꯥꯕ ꯌꯥꯗꯕꯅꯦ ꯌꯥꯝ ꯁꯤꯟꯕꯗꯤ ꯈꯣꯏ ꯈꯨꯠꯇꯁꯨ ꯂꯩꯗꯅꯀꯣ
ꯈꯨꯠꯇꯩꯁꯨ ꯂꯩꯌ‌ꯦꯗꯤ ꯍꯥꯏꯅꯩꯗ ꯍꯣꯏ ꯑꯗꯨꯕꯨ ꯈꯪꯗꯦꯗ ꯑꯩꯗꯤ ꯑꯩꯗꯤ ꯑꯗꯨꯗꯣ ꯊꯥꯖꯗꯦꯗ
ꯈꯪꯗꯦ ꯑꯗꯣ ꯑꯩ ꯑꯩꯅ ꯊꯣꯡꯕꯗꯣ ꯈꯪꯕ꯭ꯔꯥ ꯑꯗꯨꯝ ꯏꯁꯤꯡ ꯁꯥꯔꯀꯥꯟꯗꯣ ꯀꯥꯡꯁꯣꯏ ꯊꯣꯡꯕꯗ ꯑꯂꯨ ꯍꯥꯞꯄꯦꯕ ꯑꯩꯗꯤꯀꯣ
ꯑꯥ
ꯑꯂꯨ ꯍꯥꯞꯄꯒ ꯇꯤꯜꯍꯧ ꯀꯩꯀꯥ ꯍꯥꯞꯄꯅꯤ ꯑꯗꯨꯒ ꯊꯣꯡꯕꯗꯣ ꯑꯩꯗꯤ ꯁꯧꯒ꯭ꯔꯤꯗꯤ ꯎꯝ ꯂꯣꯏꯔꯝꯗꯥꯏꯗ ꯍꯥꯞꯄꯦꯕ ꯂꯣꯏ ꯃꯨꯜꯂꯀꯥꯟꯗꯣ
ꯍꯣꯏ ꯍꯣꯏ ꯆꯨꯝꯃꯦ ꯆꯨꯝꯃꯦ ꯑꯥ
ꯑꯗꯨ ꯉꯥꯛꯇꯪꯅꯦꯕ ꯊꯣꯡꯕꯗꯣ
ꯑꯥꯎ
ꯑꯗꯨ ꯑꯗꯨ ꯑꯣꯏꯔꯁꯨ ꯁꯤꯜꯂꯦꯕ ꯀꯨꯏꯅ ꯊꯣꯡꯗ꯭ꯔꯁꯨ
ꯑꯣ ꯑꯗꯨꯗꯤ ꯌꯥꯏꯗ ꯄ꯭ꯔꯣꯁꯦꯁꯇꯨꯗꯤ ꯑꯗꯨꯝ ꯌꯥꯏꯅ
ꯍꯣꯏ ꯑꯗꯨ ꯌꯥꯏꯌꯦ ꯑꯗꯨ ꯑꯣꯏꯁꯨ ꯑꯩꯒꯤ ꯈꯨꯠꯅ ꯑꯣꯏꯔꯝꯃꯅꯤ ꯈꯟꯕ ꯑꯩꯗꯣ
ꯑꯣꯏꯔꯝꯃꯣꯏꯗ ꯑꯩꯗꯤ ꯑꯗꯨꯒꯨꯝꯕꯗꯣ ꯄꯥꯛ ꯊꯥꯖꯗꯦꯗ ꯑꯗꯨ ꯀꯩꯅꯣꯅꯦ ꯁꯤꯟꯃꯜꯂꯗꯤ ꯀꯔꯤꯔꯣ ꯑꯖꯤꯅꯣꯃꯣꯇꯣ ꯍꯥꯏꯕꯗꯣ
ꯍꯣꯏ
ꯑꯗꯨ ꯌꯥꯝ ꯍꯥꯞꯇ꯭ꯔꯥ ꯈꯤꯇꯪ ꯍꯥꯞꯆꯤꯜꯂꯣ ꯑꯗꯨꯗꯤ ꯑꯗꯨꯝ ꯌꯥꯕꯅꯦꯕ ꯌꯥꯝ ꯁꯤꯟꯃꯟꯕꯒꯤꯗꯤꯀꯣ ꯑꯗꯨ ꯍꯥꯞꯄꯗꯤ ꯑꯗꯨꯝ ꯃꯥꯒꯤ ꯐ꯭ꯂꯦꯕꯔꯁꯦ ꯍꯥꯎꯒꯅꯤ ꯑꯗꯨꯒ ꯑꯗꯨꯝ ꯌꯥꯝ ꯁꯤꯟꯕꯁꯨ ꯈꯔ ꯑꯗꯨꯝ ꯀꯟꯇ꯭ꯔꯣꯜ ꯇꯧꯕꯅꯦ ꯑꯗꯨꯗꯣ ꯑꯗꯨ ꯌꯥꯝ ꯍꯥꯞꯂꯗꯤ ꯑꯩꯗꯤ ꯊ ꯆꯥꯅꯤꯡꯗꯦ ꯑꯖꯤꯅꯣꯃꯣꯇꯣ ꯒꯨꯝꯕꯁꯦꯀꯣ
ꯅꯥꯡ ꯅꯥꯡ ꯂꯥꯎꯋꯤꯀꯣ ꯈꯔ ꯀꯣ
ꯑꯧ ꯖꯁ ꯑꯦꯃꯥꯔꯖꯦꯟꯁꯤꯒꯤ ꯍꯥꯏꯕꯗꯤ ꯆꯥꯔꯝꯗꯥꯏꯗ ꯄꯨꯔꯥ ꯃꯣꯔꯣꯛꯀꯨꯝꯕ ꯁꯥꯝꯍꯜꯂꯒꯗꯤ ꯑꯥ ꯀꯩꯅꯣ ꯑꯩꯅ ꯑꯗꯨꯝ ꯈꯤꯇꯪ ꯊꯥꯛꯄ ꯅꯠꯇ꯭ꯔꯥ ꯍꯧꯖꯤꯛ ꯑꯥ ꯀꯔꯤ ꯍꯥꯏꯁꯤꯔꯥ ꯎꯁꯣꯏ ꯍꯥꯏꯕ꯭ꯔꯥ ꯁꯣꯏꯕꯨꯝ ꯍꯥꯏꯕ꯭ꯔꯥ
ꯑꯣ ꯎꯁꯣꯏꯗꯨꯔꯣ
ꯍꯣꯏ ꯍꯣꯏ ꯑꯗꯨꯒꯨꯝꯕꯁꯨ ꯌꯥꯝ ꯁꯤꯟꯕ ꯀꯥꯟꯗꯀꯣ ꯑꯗꯨꯝ ꯈꯤꯇꯪꯒꯨꯝꯕ ꯑꯗꯨꯝ ꯊꯥꯛꯑꯒ ꯑꯗꯨꯝ ꯑꯩꯗꯤ ꯑꯦꯃꯔꯖꯦꯟꯁꯤꯒꯤ ꯊꯝꯃꯦꯕ ꯑꯗꯨꯕꯨ ꯑꯦꯚ꯭ꯔꯤꯗꯦ ꯆꯥꯕꯗꯨꯗꯤ ꯈꯔ ꯋꯥꯈꯟꯗꯣ ꯆꯥꯕꯗꯁꯨ ꯆꯪꯕꯗ ꯅꯨꯡꯉꯥꯏꯇꯦ
ꯑꯗꯨ ꯌꯥꯝ ꯆꯥꯕꯗꯣ ꯎꯝ ꯑꯖꯤꯅ ꯃꯣꯇꯣ ꯆꯥꯕꯗꯣ ꯀꯩꯅꯣ ꯇꯧꯋꯦ ꯍꯥꯏꯕꯅꯦ ꯁꯔꯨꯗꯣ ꯑꯈꯣꯏꯒꯤ ꯁꯔꯨꯁꯦ ꯈꯔ ꯁꯣꯛꯄ ꯃꯥꯜꯂꯦꯀꯣ
ꯍꯣꯏ ꯍꯣꯏ ꯑꯗꯨꯝꯅꯁꯨ ꯍꯥꯏꯅꯩ ꯑꯗꯨ ꯈꯪꯗꯦꯗ ꯈꯔꯗꯤ ꯀꯩꯁꯨ ꯇꯧꯗꯦ ꯍꯥꯏꯅ ꯐꯦꯁꯕꯨꯛꯀꯤ ꯔꯤꯜꯁ ꯃꯌꯥꯝꯗꯀꯣ
ꯑꯥ
ꯑꯩ ꯌꯦꯡꯉꯣ ꯑꯁꯤꯃꯨꯛ ꯆꯥꯈ꯭ꯔꯦ ꯄꯨꯡ ꯑꯃ ꯁꯨꯔꯦ ꯑꯅꯤ ꯁꯨꯔꯦ ꯑꯩꯉꯣꯟꯗ ꯀꯩꯁꯨ ꯇꯧꯗꯦ ꯈꯪꯗꯦ ꯑꯗꯨꯒꯨꯝꯕꯁꯨ ꯍꯥꯏꯕ ꯌꯥꯎꯋꯦ ꯑꯗꯣ ꯈꯔꯅ ꯁꯔꯨꯁꯦ ꯌꯥꯝꯅ ꯁꯣꯟꯍꯜꯂꯦ ꯍꯥꯏꯕꯁꯨ ꯌꯥꯎꯋꯦꯀꯣ
ꯎꯝ
ꯑꯗꯨꯒꯤ ꯑꯩꯁꯨ ꯁꯌꯣꯔ ꯁꯌꯣꯔꯗꯤ ꯈꯪꯗ꯭ꯔꯦꯗ
ꯑꯩꯈꯣꯏ ꯑꯗꯥꯏ ꯑꯩꯈꯣꯏꯒꯤ ꯈꯨꯟꯗꯁꯨ ꯂꯩꯌꯦꯕꯀꯣ ꯅꯨꯄꯤ ꯑꯃ ꯑꯖꯤꯅ ꯃꯇꯣꯗꯣ ꯆꯥꯛꯀ ꯑꯗꯨꯝ ꯆꯥꯕꯅꯦ ꯃꯥꯗꯤ
ꯂꯣꯏꯔꯦꯍꯦ ꯑꯗꯨꯗꯤ
ꯑꯗꯣ ꯃꯥꯒꯤ ꯁꯔꯨꯗꯣ ꯈꯪꯕ꯭ꯔꯥ
ꯑꯥ
ꯇꯣꯡꯉꯦ ꯁꯔꯨ ꯁꯔꯨꯗꯣ ꯐꯥꯖꯅ ꯎꯠꯊꯣꯛꯄꯗꯣ
ꯑꯣ ꯍꯣ ꯍꯣ ꯍꯣ ꯍꯣ ꯍꯣ ꯑꯣꯀꯦ ꯑꯣꯀꯦ ꯑꯗꯨꯅꯦ ꯑꯗꯨꯒꯤ ꯑꯣꯏꯔꯝꯕꯁꯨ ꯌꯥꯕ꯭ꯔꯥꯀꯣ ꯑꯗꯨꯗꯤꯀꯣ ꯂꯩꯔꯝꯝꯕꯁꯨ ꯌꯥꯏ ꯑꯗꯨꯒꯤ ꯃꯤꯁꯤꯡꯅꯁꯨ ꯈꯔꯕꯨꯗꯤ ꯍꯥꯏꯗꯤ ꯍꯥꯏꯅꯔꯤꯑꯅ ꯁꯔꯨꯒꯤꯗꯃꯛ ꯐꯠꯇꯦ ꯑꯗꯨꯃꯥꯏꯅꯀꯣ ꯎꯝ ꯍꯣꯏ ꯑꯗꯣ ꯉꯁꯤꯗꯤ ꯀꯔꯤ ꯀꯔꯤ ꯍꯥ ꯀꯔꯤ
ꯅꯪꯗꯤ ꯅꯊꯟꯗ ꯂꯩꯕ꯭ꯔꯥ ꯍꯧꯖꯤꯛ
ꯑ ꯏꯊꯟꯗ ꯅꯠꯇꯦ ꯑꯩꯈꯣꯏꯒꯤ ꯑ ꯏꯒꯤ ꯏꯅꯝꯃ ꯃꯌꯥꯝꯒ ꯂꯩ
ꯑꯣ
ꯑꯗꯨꯒꯤ ꯏꯅꯝꯃꯥ ꯑꯩꯈꯣꯏ ꯀꯖꯤꯟꯁ ꯀꯣꯂꯦꯖ ꯀꯥꯕ ꯂꯩꯁꯥꯕꯤ ꯈꯔꯒꯀꯣ ꯑꯗꯨꯝ ꯂꯩ ꯅꯪꯗꯤ
ꯑꯩꯗꯤ ꯍꯧꯖꯤꯛ ꯏꯆꯦꯒ ꯂꯩꯌꯦ ꯍꯧꯖꯤꯛꯇꯤ ꯏꯆꯦꯒ ꯈꯛꯇꯅꯦ ꯂꯩꯕꯗꯣ
ꯑꯣ ꯑꯣ ꯅꯣꯍꯣꯏꯅꯤꯈꯛꯇ ꯂꯩꯕ꯭ꯔꯣ
ꯎꯝ
ꯑꯣ ꯑꯣ
ꯌꯨꯝ ꯈꯨꯟꯗ ꯂꯩꯇꯦꯕ ꯑꯩꯈꯣꯏꯗꯤꯀꯣ
ꯑ ꯑꯣ ꯑꯣ ꯇꯝꯄꯥꯛꯇ ꯂꯩꯕ ꯑꯣ ꯑꯣ ꯑꯣ ꯐꯩꯅꯦ ꯑꯗꯨ ꯅꯪꯗꯤ ꯀꯣꯂꯦꯖꯀꯨꯝꯕ ꯀꯥꯕ꯭ꯔꯣ
ꯥꯏꯅꯤꯀꯥꯏꯌꯦ
ꯑꯣ ꯑꯣ ꯐꯩꯌꯦꯅꯦ ꯅꯆꯦꯗꯤ
ꯏꯆꯦꯗꯤ ꯀꯥꯇꯔꯦꯗ ꯃꯥꯗꯤ ꯎꯝ ꯗꯨꯏꯇꯤ ꯇꯤ ꯆꯂꯒ ꯂꯩꯌꯦ ꯃꯥꯗꯤꯀꯣ
ꯑꯣ ꯑꯣ ꯑꯣ ꯐꯩꯅꯦ ꯑꯗꯨ ꯅꯪ ꯉꯁꯤꯗꯤ ꯀ꯭ꯂꯥꯁ ꯆꯠꯂꯣꯏꯗ꯭ꯔꯣ
ꯉꯁꯤ ꯆꯠꯂꯣꯏ ꯑꯩꯈꯣꯏꯗꯣ ꯎꯝ ꯑꯦꯛꯖꯥꯝ ꯂꯣꯏꯕꯗ ꯉꯥꯏꯔꯤꯕꯀꯣ
ꯑꯣ ꯑꯣ ꯑꯣ ꯑꯣ ꯑꯣꯀꯦ ꯑꯗꯨꯗꯤ ꯅꯨꯡꯉꯥꯏꯔꯃꯅꯤꯅꯦ ꯌꯨꯝꯗ ꯂꯩꯔꯒ
ꯍꯣꯏ ꯑꯗꯨ ꯅꯨꯡꯊꯤꯟ ꯅꯨꯡꯊꯤꯟꯗꯒꯨꯝꯕꯗꯤ ꯀꯩꯗꯧꯗꯣꯏꯅꯣ ꯈꯪꯗꯦꯕ ꯑꯗꯨꯝ ꯇꯧꯐꯝ ꯂꯩꯇꯦ ꯑꯗꯨꯝ ꯇꯨꯝꯕ ꯅꯠꯇꯅ ꯎꯄꯥꯏ ꯂꯩꯇꯦ
ꯍꯣꯏꯗꯥ ꯑꯗꯨ ꯑꯦꯛꯖꯥꯝ ꯂꯣꯏꯔꯗꯤ ꯈꯔ ꯅꯨꯡꯉꯥꯏꯊꯣꯛꯑꯣꯅꯦ ꯔꯤꯂꯦꯛꯁ ꯇꯧꯔꯒ ꯀꯣ
ꯀ꯭ꯂꯥꯁꯁꯨ ꯌꯥꯎꯗ꯭ꯔꯕꯅꯤꯅ ꯈꯔ ꯔꯤꯂꯦꯛꯁ ꯇꯧꯔꯒ ꯅꯨꯡꯉꯥꯏꯊꯣꯛꯑꯣ ꯀꯣꯂꯦꯖ ꯀꯨꯝꯕ ꯆꯠꯄ ꯍꯧꯔꯗꯤ ꯑꯁꯥꯏꯟꯃꯦꯟ ꯀꯨꯝꯕ ꯑꯦꯛꯖꯥꯝꯒꯨꯝꯕ ꯃꯣꯏ ꯄꯤꯔꯛꯄ ꯃꯌꯥꯝ ꯇꯦꯟꯁꯟ ꯂꯩꯕꯗꯣ ꯃꯔꯛꯇ ꯍꯧꯖꯤꯛ ꯂꯩꯇ꯭ꯔꯤꯉꯩꯗ ꯅꯨꯡꯉꯥꯏꯅ ꯀꯩꯅꯣ ꯇꯧꯊꯣꯛꯑꯣ
ꯑ ꯍꯣꯏ
ꯅꯪꯗꯤ ꯅꯪꯒꯤ ꯐ꯭ꯔꯤ ꯇꯥꯏꯝꯗ ꯀꯔꯤ ꯀꯔꯤ ꯇꯧꯕ꯭ꯔꯥ ꯅꯪꯗꯤ ꯅꯪꯒꯤ ꯐ꯭ꯔꯤ ꯇꯥꯏꯝꯗ
ꯑꯩꯗꯤꯀꯣ ꯈꯪꯗꯦꯗ ꯌꯨꯝꯗ ꯂꯩꯔꯗꯤꯀꯣ ꯑꯥ ꯈꯨꯟꯗ ꯂꯩꯔꯗꯤ ꯊꯕꯛ ꯌꯥꯝ ꯆꯤꯜꯂꯦꯕꯀꯣ ꯑꯗꯨꯝ ꯊꯕꯛ ꯂꯩꯌꯦꯕ ꯑꯩꯈꯣꯏꯗꯣ ꯎꯝ ꯌꯨꯝꯒꯤ ꯊꯕꯛ ꯀꯩꯀꯥꯁꯨꯀꯣ
ꯍꯣꯏ
ꯑꯩꯈꯣꯏ ꯑꯩꯈꯣꯏ ꯏꯃꯨꯡꯗꯤ ꯅꯨꯄꯥ ꯌꯥꯝꯗꯕ ꯅꯨꯄꯤ ꯉꯥꯛꯇꯅꯤꯅꯀꯣ ꯑꯗꯨꯒꯤ ꯅꯨꯄꯥꯒꯤ ꯊꯕꯛ ꯅꯨꯄꯤꯒꯤ ꯊꯕꯛ ꯈꯥꯏꯗꯕꯤꯗ ꯊꯕꯛ ꯌꯥꯝꯕꯅꯤꯅꯀꯣ
ꯑꯣ ꯑꯣ
ꯑꯗꯨ ꯊꯥ ꯑꯩꯈꯣꯏ ꯏꯄꯥꯒꯤ ꯊꯕꯛ ꯃꯇꯦꯡ ꯄꯥꯡꯕ ꯈꯣꯠꯄ ꯄꯥ ꯑꯗꯨꯒꯨꯝꯕ ꯇꯧꯋꯦ ꯌꯨꯝꯒꯤ ꯏꯃꯨꯡꯒꯤ ꯊꯕꯛꯀꯨꯝꯕ ꯑꯗꯨꯒ
ꯑꯣ ꯑꯗꯨ ꯅꯪꯒꯤ ꯐ꯭ꯔꯤ ꯇꯥꯏꯝꯗ ꯑꯥ ꯅꯊꯟꯗ ꯂꯩꯔꯗꯤ ꯑꯥ
ꯏꯊꯟꯗ ꯂꯩꯔꯗꯤ ꯑꯩꯗꯤ ꯇꯧꯐꯝ ꯈꯪꯗꯦ ꯑꯗꯨꯝ ꯇꯨꯝꯃꯦ ꯏꯁꯩꯒꯨꯝꯕ ꯉꯥꯏꯍꯥꯛ ꯉꯥꯏꯍꯥꯛ ꯂꯩꯔ ꯏꯁꯩꯒꯨꯝꯕ ꯑꯃꯨꯛ ꯁꯛꯀꯠꯂꯛꯀꯅꯤ ꯑꯃꯨꯛ ꯉꯥꯏꯍꯥꯛ ꯂꯩꯔ ꯑꯃꯨꯛ ꯇꯨꯝꯒꯅꯤ
ꯑꯥ ꯁꯥꯖꯨ ꯁꯥꯏꯌꯦꯅꯦ ꯍꯟꯗꯛꯇꯤ ꯃꯄꯥꯟꯁꯨ ꯄꯥꯛ ꯊꯣꯛꯄ ꯌꯥꯗꯦꯅꯦ ꯉꯁꯤꯁꯦ ꯑꯃꯨꯛꯀ ꯁꯥꯔꯦ ꯑꯩ ꯋꯥꯈꯜꯗꯗꯤ
ꯑꯣꯍꯣꯏ ꯁꯥꯏ ꯉꯁꯤꯖꯤ ꯌꯥꯝ ꯁꯥꯏ ꯑꯗꯣ ꯅꯣꯡ ꯅꯍꯥꯟꯃꯨꯛꯁꯨ ꯅꯣꯡ ꯈꯔ ꯈꯔ ꯆꯨꯔꯁꯨ ꯌꯥꯝ ꯁꯥꯏꯀꯣ
ꯍꯣꯏ ꯍꯣꯏ ꯍ꯭ꯌꯨꯃꯤꯠ ꯑꯣꯏꯔꯒꯀꯣ ꯑꯗꯨꯝ ꯁꯥꯔꯦ ꯎꯝ ꯑꯗꯨ ꯅꯪꯗꯤ ꯐ꯭ꯔꯤ ꯇꯥꯏꯝꯗ ꯀꯔꯤ ꯀꯔꯤ ꯇꯧꯕ꯭ꯔꯥ
ꯁꯤ ꯐ꯭ꯔꯤ ꯇꯥꯏꯝꯗꯀꯣ ꯑꯩꯗꯤ ꯑꯗꯨꯝ ꯎꯝ ꯐꯣꯟ ꯉꯍꯥꯛ ꯌꯦꯡꯉꯅꯤ ꯑꯍꯥ ꯑꯥ ꯑꯗꯨ ꯉꯥꯏꯍꯥꯛ ꯑꯃꯨꯛ ꯇꯨꯝꯃꯅꯤ ꯆꯥꯔꯅꯤ ꯍꯟꯗꯛꯇꯤ ꯊꯕꯛꯁꯨ ꯂꯩꯇꯕꯅꯤꯅꯀꯣ ꯑꯗꯨ ꯐ꯭ꯔꯤ ꯑꯗꯨꯝ ꯂꯩꯌꯦꯕ
ꯑꯥ
ꯃꯥꯏꯅ ꯇꯧꯋꯦ ꯅꯪꯗꯤ
ꯑꯩꯁꯨ ꯐ꯭ꯔꯤ ꯇꯥꯏꯝꯗ ꯑꯩꯗꯤ ꯐ꯭ꯔꯤ ꯇꯥꯏꯝ ꯍꯦꯛ ꯐꯪꯉꯦ ꯗꯤ ꯐꯃꯨꯡꯗ ꯂꯣꯏꯔꯒ ꯃꯨꯚꯤ ꯌꯦꯡꯕ ꯗ ꯑꯗꯨꯅ ꯈ꯭ꯋꯥꯏꯗꯒꯤ ꯅꯨꯡꯉꯥꯏꯔꯦ ꯑꯩꯒꯤꯗꯃꯛꯇꯤ
ꯑꯍꯥ ꯍꯥ ꯍꯥ ꯍꯥ ꯍꯥ ꯑꯉꯥꯡꯁꯤꯡ ꯂꯥꯛꯑꯗꯤ ꯁ꯭ꯀꯨꯜ ꯆꯠꯄ ꯍꯜꯂꯛꯑꯗꯤ ꯑꯩꯗꯤ ꯐ꯭ꯔꯤ ꯇꯥꯏꯝ ꯍꯥꯏꯕꯗꯣ ꯂꯩꯇꯦꯕ
ꯑꯍꯣꯏ ꯅꯪꯒꯤ ꯑꯉꯥꯡ ꯑꯁꯦꯡꯕꯔꯣ ꯑꯣ ꯅꯪ ꯑꯉꯥꯡ ꯀꯌꯥ ꯁꯨꯔꯒꯦ
ꯀꯌꯥꯝ ꯁꯨꯔꯝꯗꯧ ꯃꯥꯜꯂ ꯃꯥꯟꯕ꯭ꯔꯥ ꯑꯩꯒꯤ ꯈꯣꯟ ꯑꯩꯒꯤ ꯏꯈꯣꯟꯗ ꯇꯥꯔꯒ
ꯑꯥ ꯑꯃꯒꯨꯝꯕ ꯁꯨꯔꯝꯗꯧ ꯃꯥꯜꯂꯦ
ꯍꯥ ꯍꯥ ꯍ ꯑꯍꯥ ꯍ ꯑꯃ ꯅꯠ ꯇꯦ ꯑꯍꯨꯝꯨꯅꯦ ꯑꯍꯥ ꯍꯥ
ꯂꯣꯏꯅꯃꯛ ꯁ꯭ꯀꯨꯜ ꯀꯥꯔꯕꯣ ꯍꯧꯖꯤꯛꯇꯤ
ꯂꯣꯏꯅ ꯀꯥꯍꯟꯈ꯭ꯔꯦ ꯑꯄꯤꯛꯄꯗꯨꯗꯤ ꯑꯥ ꯀꯥꯗ꯭ꯔꯖꯨ ꯌꯥꯕꯅꯦ ꯑꯩꯅ ꯑꯗꯨꯝ ꯊꯥꯒ꯭ꯔꯕꯀꯣ
ꯍꯣꯏ
ꯑꯗꯨꯝ ꯀꯩꯅꯣ ꯇꯧꯋꯦ ꯆꯠꯁꯅꯨ ꯃꯌꯥꯝꯕꯒ ꯑꯗꯨꯝ ꯆꯠꯁꯅꯨ ꯃꯥ ꯆꯦꯁꯤꯡꯒ ꯍꯥꯏꯅ ꯊꯥꯕꯤꯈ꯭ꯔꯕ ꯑꯩꯅ
ꯑꯥ ꯑꯗꯨꯝ ꯉꯟꯇꯥ ꯉꯟꯇꯥ ꯊꯥꯕꯅꯗꯤ ꯐꯩꯌꯦꯗꯀꯣ
ꯍꯣꯏ ꯃꯣꯏ ꯑꯗꯨꯝ ꯍꯥꯏꯕꯗꯤ ꯂꯩꯗꯅ ꯄ꯭ꯔꯦꯛꯇꯤꯁꯇꯣ
ꯎꯨꯝ
ꯈꯤꯇꯪ ꯉꯟꯅ ꯇꯧꯔꯁꯨ ꯀꯥꯏꯗ꯭ꯔꯦꯗ ꯌꯨꯝꯗ ꯂꯩꯔꯒ ꯍꯟꯗꯛꯇꯤ ꯐꯣꯟꯒꯤ ꯃꯇꯝ ꯑꯣꯏꯕꯅꯤꯅ ꯌꯨꯝꯗ ꯂꯩꯔꯁꯨ ꯑꯗꯨꯝ ꯐꯣꯟ ꯌꯦꯡ ꯂꯩꯌꯦ ꯑꯗꯨꯒꯤ ꯁ꯭ꯀꯨꯜ ꯆꯠꯂꯗꯤ ꯈꯔ ꯐꯅꯤ ꯍꯥꯏꯅ ꯑꯩꯅ ꯁ꯭ꯀꯨꯜꯗ ꯊꯥꯗꯣꯛꯄꯤꯈ꯭ꯔꯕ
ꯎꯝ ꯅꯪꯒꯤ ꯅꯪꯒꯤ ꯅꯈꯣꯟ ꯇꯥꯕꯗꯗꯤꯀꯣ ꯎꯝ ꯅꯍꯥ ꯌꯥꯝ ꯑꯣꯏꯌꯦꯕ
ꯍꯟ ꯑꯗꯨꯝ ꯑꯗꯨꯃꯥꯏꯅꯅꯦ ꯑꯩꯅ ꯀꯣꯜ ꯇꯧꯕꯗ ꯍꯦꯛꯇ ꯍꯥꯏꯔꯛꯑꯦꯕ ꯃꯤ ꯈ꯭ꯔꯅꯀꯣ ꯑꯗꯨꯝ ꯑꯩꯅ ꯅꯉꯣꯟꯗ ꯒꯦꯁ ꯇꯧꯍꯟ ꯇꯧꯍꯟꯕꯅꯦ ꯀꯌꯥ ꯃꯥꯟꯕ꯭ꯔꯥ ꯍꯥꯏꯅ
ꯍꯣꯏ ꯅꯈꯣ ꯅꯈꯣꯟꯗꯗꯤ ꯅꯪꯁꯦ ꯑꯗꯨꯝ ꯑꯩꯈꯣꯏꯒꯤ ꯂꯦꯡꯒꯥꯒꯨꯝꯕ ꯑꯣꯏꯔꯝꯗꯧ ꯌꯥꯝ ꯃꯥꯟꯕꯀꯣ
ꯑꯍꯥ ꯍꯥ ꯍꯥ ꯑꯍꯟ ꯑꯣꯏꯔꯕꯅꯤꯗ ꯑꯩꯈꯣꯏꯁꯨ ꯑꯍꯝ ꯑꯗꯨ ꯅꯪꯗꯤ ꯀꯣꯂꯦꯖ ꯂꯣꯏꯔꯒꯗꯤ ꯅꯪꯒꯤ ꯀꯔꯤ ꯀꯔꯤ ꯀ꯭ꯔꯔꯤꯌꯔꯗꯤ ꯅꯪ ꯀꯔꯤ ꯂꯥꯏꯟꯗ ꯄꯥꯝꯒꯦ
ꯑꯩꯔꯣ ꯍꯧꯖꯤꯛ ꯑꯗꯨꯝ ꯀꯣꯂꯦꯖ ꯇꯝꯃꯖꯨ ꯑꯦꯛꯖꯥꯝ ꯑꯗꯨꯝ ꯊꯥꯔꯤꯗ
ꯑꯧ ꯑꯧ ꯑꯗꯨ ꯅꯪ ꯅꯪꯒꯤ ꯐ꯭ꯌꯨꯆꯔꯗꯤ ꯀꯔꯤ ꯀꯔꯤ ꯊꯕꯛꯀꯨꯝꯕ ꯇꯧꯅꯤꯡꯕ꯭ꯔꯣ
ꯑꯩ ꯊꯕꯛꯁꯦ ꯍꯧꯖꯤꯛꯀꯥꯟꯁꯦ ꯑꯩ ꯈꯟꯕꯅ ꯑꯃ ꯇꯧꯔꯛꯄꯅ ꯑꯃ ꯁꯨꯃꯥꯏꯅ ꯂꯣꯏ ꯇꯧꯔꯦꯕꯀꯣ ꯑꯦꯝꯒꯥ ꯄꯨꯝꯆꯥꯏ ꯆꯥꯏꯕꯗꯣ ꯆꯥꯎꯔꯛꯄꯒꯤꯔ ꯈꯪꯗꯦ ꯑꯗꯨ ꯑꯗꯨ ꯌꯥꯝ ꯇꯧꯋꯦ ꯑꯗꯣ ꯑꯐꯪ ꯑꯐꯪ ꯕꯅꯤꯗ
ꯍꯣꯏ ꯍꯣꯏ ꯌꯥꯏꯗ
ꯊꯕꯛ ꯍꯧꯖꯤꯛꯀꯥꯟꯗꯤ ꯊꯕꯛ ꯐꯪꯕꯁꯨ ꯋꯥꯌꯦꯕ ꯀꯣ
ꯋꯥꯏ ꯋꯥꯏ ꯑꯗꯨꯅ ꯑꯐꯪ ꯑꯐꯪꯕ ꯑꯗꯨꯝ ꯄꯥꯏꯕꯗꯨꯅꯁꯨ ꯑꯗꯨꯝ ꯐꯩ ꯍꯣꯏ ꯑꯍꯝ ꯅꯪ ꯀꯩꯅꯣ ꯀ꯭ꯂꯥꯁ ꯁ꯭ꯀꯨꯜꯒꯨꯝꯕ ꯏꯂꯚꯦꯟ ꯇꯨꯋꯦꯜꯐ ꯀꯨꯝꯕꯗꯤ ꯑꯁꯤ ꯇꯝꯄꯥꯛꯇ ꯇꯝꯂꯛꯄ꯭ꯔꯥ ꯅꯠꯇ꯭ꯔꯒ ꯀꯗꯥꯏꯗ ꯇꯝꯕ꯭ꯔꯥ ꯅꯪꯗꯤ
ꯑꯁꯤꯗ ꯇꯝꯄꯥꯛꯇ ꯂꯣꯏ ꯇꯝꯃꯦ ꯑꯩꯗꯤ
ꯑꯣ ꯐꯌꯦꯅꯦ ꯑꯗꯨꯗꯤ ꯀꯩ ꯌꯨꯝꯗꯗꯤ ꯏꯃꯥ ꯏꯄꯥ ꯑꯗꯨꯝ ꯂꯩꯍꯧꯕꯀꯣ
ꯍꯣꯏ ꯑꯩ ꯑꯩꯗꯨ ꯀ꯭ꯂꯥꯁ ꯁꯤꯛꯁꯇꯒꯤ ꯇꯨꯋꯦꯜꯐ ꯐꯥꯎꯀꯣ ꯀꯩꯅꯣ ꯀꯩ ꯑꯗꯨꯝ ꯕꯣꯔꯗꯤꯡ ꯂꯩꯔꯛꯑꯦꯕꯀꯣ
ꯑꯣ ꯑꯣ ꯑꯁ ꯕꯣꯔꯗꯤꯡ ꯂꯩꯕꯁꯦ ꯅꯨꯡꯗꯤ ꯅꯨꯡꯁꯤꯅꯦ ꯕꯣꯔꯗꯤꯡ ꯂꯩꯕꯁꯤꯡꯁꯦ ꯆꯥꯅꯤꯡꯕꯁꯨ ꯆꯥꯕ ꯐꯪꯗꯕꯀꯣ ꯑꯗꯣ ꯑꯈꯣꯏ ꯀꯥꯖꯤꯟ ꯈꯔꯁꯨ ꯈꯔ ꯂꯩꯔꯝꯃꯦ ꯆꯥꯗꯤ ꯆꯥꯅꯤꯡꯕ ꯆꯥꯕ ꯐꯪꯗꯕꯒꯤ ꯃꯣꯏꯅ ꯆꯥꯅꯤꯡꯕꯁꯦ ꯆꯥꯅꯤꯡꯕꯁꯦꯀꯣ ꯑꯃꯨꯃꯨꯛ ꯈꯜꯂꯒ ꯅꯨꯡꯗꯤ ꯅꯨꯡꯁꯤꯕꯅꯦ ꯃꯣꯢꯖꯦ
ꯅꯪ ꯅꯪꯒꯤ ꯅꯆꯥꯁꯤꯡꯗꯨ ꯆꯤꯡꯗ ꯑꯗꯨꯝ ꯂꯩꯕ꯭ꯔꯥ
ꯆꯤꯡꯗ ꯂꯩꯇꯦ ꯑꯈꯣꯏꯗꯤ ꯇꯝꯄꯥꯛꯇ ꯑꯗꯨꯝ ꯂꯩꯌꯦ
ꯑꯣ ꯑꯣ ꯍꯣꯏꯗ ꯑꯪ ꯑꯁꯤꯗ ꯂꯩꯍꯟꯕꯅ ꯐꯩꯌꯦꯀꯣ
ꯍꯣꯏ ꯍꯥꯏꯕꯗꯤ ꯁ꯭ꯀꯨꯜꯒꯨꯝꯕꯁꯦ ꯍꯣꯏ ꯆꯤꯡꯗꯁꯨ ꯑꯗꯨꯝ ꯐꯩ ꯍꯥꯏꯔꯨꯕꯁꯨ ꯇꯝꯄꯥꯛꯇꯩꯗꯤ ꯍꯦꯟ ꯂꯦ ꯗꯥꯅꯀꯣ ꯈꯔ ꯑꯦꯛꯁꯄꯣꯖꯔ ꯗꯣ ꯌꯥꯝꯃꯦꯅ ꯑꯗꯨꯅ ꯑꯩꯗꯤ ꯁꯤꯗ ꯗꯨꯝ ꯑꯌꯥꯝꯕꯁꯦ ꯑꯗꯨꯝ ꯊꯥꯈ꯭ꯔꯦ ꯁꯤꯗ
ꯍꯣ ꯑ ꯑꯁꯤꯗ ꯊꯥꯕꯅ ꯐꯩꯌꯦ ꯍꯥꯏꯕꯗꯤ ꯎꯝ ꯌꯦꯡꯅꯕ ꯃꯇꯝꯗꯀꯣ ꯈꯔ ꯈꯦꯠꯅꯕꯗꯣ ꯎꯌꯦꯕ ꯑꯗꯨꯝ
ꯎꯝ ꯃꯥꯅꯦ ꯃꯥꯅꯦ
ꯇꯥꯛꯄ ꯈꯣꯠꯄ ꯀꯩꯀꯥꯗꯨꯁꯨ ꯀꯣ
ꯍꯣꯏ
ꯑꯗꯨꯒ ꯏꯁꯇ꯭ꯔꯤꯛ ꯑꯣꯏꯕ ꯈꯣꯠꯄ ꯑꯗꯨ ꯂꯩꯕ ꯏꯟꯚꯥꯏꯔꯣꯟꯃꯦꯟ ꯀꯩꯀꯥ ꯂꯩꯗꯅ ꯀꯣ ꯑꯉꯥꯡꯁꯤꯡꯗꯤꯀꯣ ꯑꯗꯨꯒꯨꯝꯕꯗ ꯑꯁꯤꯗ ꯂꯩꯍꯟꯕꯅꯗꯤ ꯌꯥꯝ ꯐꯩꯌꯦ
ꯍꯣꯏ ꯃꯥꯟꯅꯦ ꯑꯥꯗꯁꯨ ꯐꯩꯌꯦ ꯍꯥꯏꯔꯁꯨ ꯑꯥꯗꯤꯒ ꯑꯁꯤꯒꯁꯦ ꯑꯗꯨꯝ ꯈꯔꯗꯤ ꯗꯨꯝ ꯈꯦꯠꯅꯕ ꯂꯩꯌꯦꯕ
ꯍꯣꯏ ꯈꯦꯠꯅꯩꯌꯦ ꯈꯦꯠꯅꯩꯌ‌ꯦ ꯑ ꯑꯥ ꯗꯗꯤ ꯑꯈꯣꯏꯒꯤ ꯀꯩ ꯀꯩꯅꯣ ꯐꯪꯁꯟ ꯂꯩꯔꯁꯨ ꯑꯗꯨꯝ ꯁꯨꯇꯤ ꯊꯥꯏꯌꯦ
ꯑꯝ
ꯍꯣꯏ ꯑꯁꯤꯗꯕꯨꯁꯨ ꯑꯁꯤꯗꯁꯨ ꯊꯥꯏꯌꯦ ꯑꯗꯨ ꯑꯣꯏꯔꯁꯨ ꯂꯩꯗꯅꯀꯣ
ꯍꯣꯏ ꯍꯣꯏ ꯍꯣꯏ ꯃꯥꯟꯅꯦ ꯁꯨꯇꯤꯁꯦ ꯎꯝ
ꯈ꯭ꯔꯤꯁꯇ꯭ꯌꯟ ꯈ꯭ꯔꯤꯁꯇ꯭ꯌꯟ ꯑꯣꯏꯕꯅꯤꯅꯀꯣ ꯑꯈꯣꯏꯒꯤ ꯀꯨꯝꯍꯩꯁꯨ ꯊꯥꯒꯅꯤ ꯑꯗꯨꯒ ꯁ꯭ꯇꯦꯠꯀꯤ ꯂꯩꯥꯏꯔꯁꯨ ꯊꯥꯒꯅꯤꯀꯣ ꯑ ꯑ ꯇꯧꯋꯦꯕ
ꯃꯥꯟꯅꯦ ꯃꯥꯟꯅꯦ ꯑꯗꯨ ꯎꯝ ꯅꯪ ꯅꯪꯒꯤ ꯕꯣꯔꯗꯤꯡ ꯂꯥꯏꯐꯁꯦ ꯀꯃꯥꯏꯅ ꯇꯧꯔꯛꯄ꯭ꯔꯥ ꯋꯥꯔꯤꯗꯨ ꯈꯤꯇꯪ ꯍꯥꯏꯌꯨꯅ ꯀꯔꯤ ꯏꯟꯁꯥꯡ ꯑꯌꯥꯝꯕ ꯄꯤꯔꯛ ꯄꯤꯖꯔꯛꯄ꯭ꯔꯥ
ꯑꯈꯣꯏꯗꯤ ꯍꯤꯟꯖꯥꯡ ꯍꯥꯎꯋꯦ ꯍꯞꯇꯥ ꯑꯃꯗꯀꯣ
ꯑꯣ ꯌꯦꯟꯁꯦ ꯑꯅꯤꯔꯛ ꯄꯤꯌꯦ ꯑꯗꯨꯒ ꯉꯥꯁꯨ ꯑꯃꯔꯛ ꯄꯤꯌꯦꯕꯀꯣ
ꯑꯁ ꯍꯥꯎꯋꯦꯅ ꯑꯗꯨꯗꯤ ꯅꯈꯣꯏꯒꯤꯗꯤ
ꯌꯦꯔꯨꯝꯁꯨ ꯃꯔꯤꯔꯛꯔ ꯄꯤꯕꯅꯦ
ꯑꯣ ꯑꯗꯨꯗꯤ ꯌꯥꯝ ꯎꯝ
ꯑꯗꯨ ꯑꯈꯣꯏꯗꯤꯀꯣ ꯑꯗꯨꯝ ꯅꯨꯡꯇꯤꯒꯤ ꯆꯥꯃꯟꯕꯒꯤꯀꯣ ꯆꯥꯅꯤꯡꯗꯕ
ꯑꯣ ꯑꯗꯨꯒ ꯌꯨꯝꯒꯤ ꯏꯟꯁꯥꯡꯒꯨꯝꯕ ꯀꯥꯡꯁꯣꯏꯒꯨꯝꯕꯗꯨꯅ ꯍꯦꯟꯅ ꯆꯥꯅꯤꯡꯔꯝꯒꯅꯤ ꯑꯗꯨꯗꯤ ꯅꯈꯣꯏ ꯅꯣꯏ ꯕꯣꯔꯗꯤꯡꯗꯤ ꯑꯣ ꯅꯣꯏ ꯕꯣꯔꯗꯤꯡꯗꯤ ꯑꯌꯥꯝꯕ ꯑꯍꯥꯎꯕ ꯄꯤꯌꯦꯅꯦ
ꯊꯥꯎ ꯉꯥꯛꯇꯅꯦ ꯑꯈꯣꯏꯗꯤ ꯃꯌꯥꯡꯒꯤꯅꯤꯅꯀꯣ
ꯑꯣ ꯑꯣ ꯑꯣ ꯆꯥꯠꯅꯤꯒꯨꯝꯕ